ꯍꯜꯂꯣ
ꯇꯥꯔꯕ꯭ꯔꯣ
ꯍꯜꯂꯣ ꯍꯣꯏ ꯇꯥꯏꯌꯦ
ꯑꯂ ꯀꯝꯗꯧꯔꯤꯒ ꯅꯪꯕꯣ
ꯅꯨꯡꯉꯥꯏꯔꯤ ꯍꯥꯏꯕ ꯇꯥꯔꯦ ꯅꯪꯗꯤ
ꯅꯨꯡꯉꯥꯏꯔꯤ ꯊꯕꯛ ꯇꯧ
ꯍꯥꯏꯕꯗꯤ ꯍꯤꯞꯒ ꯂꯩꯕ
ꯇꯤꯅ
ꯑꯗꯨꯅꯦ ꯑꯗꯨ ꯅꯨꯡꯉꯥꯏꯗ꯭ꯔꯣ ꯄꯨꯟꯁꯤꯗ ꯅꯨꯡꯉꯥꯏꯕ ꯁꯤꯒꯨꯝꯕ ꯂꯩꯕ꯭ꯔꯣ
ꯑꯁꯤꯗꯤ ꯍꯤꯞ ꯍꯤꯞꯄꫭ ꯉꯁꯤꯗꯤ ꯁꯟꯗꯦ
ꯈꯣꯡꯒꯥꯎꯒꯤ ꯌꯦꯡꯕꯗꯒꯤ ꯑꯗꯨꯝ
ꯑ
ꯊꯤꯞꯅꯤꯡꯕꯅꯦꯗ ꯍꯌꯦꯡꯅꯦ ꯌꯦꯡꯕꯗꯣ
ꯑꯗꯨꯗꯤ
ꯅꯪ ꯈꯣꯡꯒꯥꯎ
ꯈꯣꯡꯒꯥꯎꯕꯤꯔꯣ ꯎꯝ
ꯌꯦꯡ ꯗ꯭ꯔꯣꯕ
ꯔꯦ ꯌꯦꯡ ꯗꯦ
ꯑꯦ ꯅꯌꯥꯝꯕ ꯉꯁꯤ ꯀꯗ ꯉꯁꯤ ꯀꯥ ꯑꯣꯏꯗꯣ ꯅꯪꯌꯦꯡ ꯉꯧꯗ꯭ꯔꯦ ꯍꯥꯏꯗꯤ ꯁꯞꯄꯣꯔꯠ ꯇꯧꯗꯦꯅꯦ ꯅꯪ
ꯇꯧꯒꯅꯦꯅ ꯅꯪ ꯐꯨꯠꯕꯣꯜ ꯌꯦꯡꯉꯕ꯭ꯔꯣ ꯉꯁꯤ
ꯌꯦꯉꯦꯅꯦ
ꯑꯗꯣ ꯀꯔꯝꯕ ꯇꯤꯝꯗ ꯅꯪ ꯁꯞꯄꯣꯔꯠ ꯇꯧꯕ꯭ꯔꯣ
ꯅꯣꯏ ꯅꯏꯌꯥꯝꯕ ꯃꯦꯁꯤꯗ ꯇꯧꯕꯅꯤꯅꯦ
ꯃꯦꯁꯤ
ꯑꯣꯏ ꯅ
ꯑꯦ ꯃꯦꯁꯤꯒꯤ ꯐꯦꯟꯗ꯭ꯔꯣ ꯅꯪꯁꯨ
ꯀꯩꯅꯣ ꯑꯩꯁꯨꯅꯦ ꯐꯦꯟꯁ ꯑꯣꯏꯔꯁꯨ ꯑꯩꯗꯤ ꯐꯨꯠꯕꯣꯜ ꯌꯦꯡꯕ ꯁꯪꯗꯦꯕ ꯇꯨꯝꯅꯤꯡꯃꯟꯕꯒꯤ
ꯃꯌꯥꯝꯝꯕꯔꯣꯅꯥꯗꯣꯒꯅꯤ ꯃꯥꯗꯤꯨꯝ ꯍꯜꯥꯛꯂ ꯃꯅꯤꯅꯦ ꯑꯗꯨꯗꯤ ꯑꯗꯨꯦ
ꯑꯩꯗꯤ ꯅꯥꯏꯃꯔꯒꯨꯝꯕ ꯎꯝ ꯔꯣꯅꯦꯜꯗꯣꯒꯨꯝꯕꯗꯤ ꯄꯥꯝꯗꯦꯗ
ꯑꯗꯨ ꯃꯌꯥꯝꯅ
ꯃꯤꯗ꯭ꯔꯣ ꯃꯦꯁꯤꯅꯤꯁꯤ ꯃꯦꯁꯤꯅ ꯃꯦꯁꯤꯗꯒꯤ ꯍꯦꯟꯅ ꯈꯣꯏꯕ ꯂꯩꯇꯦ ꯃꯤ ꯂꯩꯇꯦ
ꯑꯗꯨꯅꯦ ꯄꯣꯛꯃꯤꯅꯥꯕ꯭ꯔꯥ ꯍꯥꯏꯗꯤ ꯈꯟꯕ ꯅꯪꯁꯦ
ꯅꯪꯗꯤ ꯑ ꯀꯩꯅꯣ ꯁ꯭ꯀꯨꯜ ꯀꯥꯕ꯭ꯔꯣ ꯅꯠꯇ꯭ꯔꯗꯤ ꯀꯣꯂꯦꯖ ꯆꯠꯕ꯭ꯔꯣ ꯀꯏ ꯇꯧꯕ꯭ꯔꯣꯅ
ꯃꯥꯁꯇꯔ
ꯃꯥꯁꯇꯔ
ꯍꯣꯏꯅ
ꯑ ꯍꯣꯁꯇꯦꯜꯗ ꯂꯩꯕ꯭ꯔꯥ ꯅꯠꯇ꯭ꯔꯗꯤ ꯔꯦꯟ ꯌꯨꯝꯗ
ꯍꯣꯏ
ꯑꯦ ꯐꯔꯦꯅꯦ ꯀꯅꯥ ꯀꯅꯥꯒ ꯂꯩꯒꯦ
ꯌꯨꯝꯗ ꯂꯩꯔꯤꯕ ꯍꯥꯏꯁꯤ ꯏꯃꯥ ꯏꯄꯥ ꯏꯌꯥꯝꯕ
ꯎ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
ꯦ ꯄꯉ
ꯌꯥ ꯑꯕꯥꯅꯤꯒ ꯍꯥꯥ
ꯑ ꯅꯪ ꯅ ꯆꯦꯛ ꯀꯌꯥꯔꯣ
ꯆꯌꯦ ꯄꯥꯇꯅꯔ
ꯑꯦ ꯅꯨꯄꯥ ꯑꯍꯨꯝ
ꯏꯄꯥꯨꯝ
ꯑ ꯑꯩꯒ ꯑ ꯎꯝ ꯐꯔꯅꯦ ꯑꯗꯨꯗꯤ ꯑꯗꯨ ꯅꯪ ꯃꯌꯥꯏꯔꯥ ꯅꯠꯇ꯭ꯔꯒ ꯇꯣꯝꯕꯤꯔꯣ ꯑꯗꯨꯒ ꯇꯨꯝꯃꯔꯣ ꯅꯠꯇ꯭ꯔꯒ ꯔꯣꯃꯥꯏꯅ ꯇꯣꯝꯕꯅꯦ ꯑꯩꯅ ꯂꯥꯛꯕꯅꯦ ꯇꯣꯝꯕ
ꯂꯨꯄꯥꯅ ꯃꯇꯣꯝꯕꯤ ꯑꯣꯏꯗꯤ ꯑꯗꯨꯅꯦ
ꯑꯗꯨꯒꯤꯅ ꯅꯪ ꯅꯨꯡꯉꯥꯏꯔꯒ ꯂꯩꯕꯅꯤꯅꯦ ꯑꯗꯨꯗꯤ
ꯍꯥꯏꯂꯗꯦ
ꯂꯩ꯭ꯔꯗꯤ ꯀꯃꯥꯏꯅ ꯂꯩꯒ꯭ꯔꯣ ꯂꯩ꯭ꯔꯣ ꯑꯦ ꯀꯄꯔꯒ ꯂꯩꯣ ꯍꯥꯏꯕ ꯅꯠꯇꯦ ꯑꯗꯨ ꯎ ꯅꯪꯅ ꯑꯩꯅ ꯍꯥꯏꯔꯗꯤ ꯇꯣꯕꯥꯗꯤ ꯀꯩꯅꯣꯅꯤꯅ ꯎꯝ ꯊꯕꯛꯁꯨ ꯇꯧꯗꯦ ꯑꯗꯨ ꯃꯃꯥꯅ ꯀꯩꯅꯣ ꯇꯧꯒꯅꯤ ꯅꯪꯒꯤ ꯑ ꯀꯩꯅꯣ ꯅꯪꯒꯤ ꯩꯅꯣ ꯅꯆꯦꯒꯍꯜ ꯂꯣꯏꯃꯛ ꯊꯕꯛ ꯇꯧꯕꯗꯤ ꯅꯪꯒꯤꯗꯤ ꯊꯕꯛꯁꯨ ꯂꯩꯔꯔꯣꯏ ꯑꯗꯨꯝ ꯇꯨꯝꯕꯥꯅꯤ ꯍꯥꯏꯅ ꯍꯩꯄꯥ ꯁꯥꯔ ꯂꯩꯒꯅꯤꯅ
ꯑꯩ ꯄꯗꯤ ꯁꯥ ꯂ ꯑꯗꯨ
ꯋꯥꯔꯤ ꯍꯧꯖꯤꯛꯀꯥꯟꯗꯤ ꯍꯧꯖꯤꯛꯀꯥꯟꯗꯤ ꯇꯣꯝꯕꯁꯤꯡꯗꯨ ꯌꯥꯝ ꯍꯩ ꯄꯠ ꯁꯥꯕꯅꯦ
ꯑꯁ ꯅꯪ ꯇꯣꯝꯕꯤꯔꯣ
ꯣꯝꯕꯤꯔꯣ ꯅꯗꯤ ꯑꯩꯗꯤ ꯑꯩꯗꯤ ꯃꯌꯥꯏꯅꯤ
ꯑꯗꯨ ꯃꯌꯥꯥ
ꯃꯌꯥ ꯌꯥꯝꯗ ꯑꯦ ꯍ ꯍ ꯍꯦ ꯀꯅꯥ ꯍꯥꯏꯕ꯭ꯔꯣ
ꯑꯦ ꯑꯩꯅ ꯍꯥꯏꯔꯤ
ꯑꯩ ꯑꯩ ꯈꯪꯉꯦ ꯑꯩ ꯈꯪꯕꯒꯤ ꯑꯩꯗꯤ ꯑꯗꯨꯝ ꯍꯥꯏꯕꯅꯤ
ꯑꯩꯁꯨ ꯈꯪꯕꯨ ꯌꯥ
ꯈꯪꯕ ꯌꯥꯔꯤꯅꯦꯗꯣ ꯑꯦ ꯅꯪꯗꯤ ꯈꯪꯉꯔꯣꯏ ꯇꯣꯝꯕ ꯑꯣꯏꯕꯒꯤ ꯈꯪꯉꯣꯏ ꯀꯨꯏꯁꯨ ꯈꯪꯉꯔꯣꯏ
ꯑꯩꯅ ꯊꯕꯛ
ꯕꯛ ꯁꯨꯒꯥꯏꯔꯤꯅ ꯃ ꯌꯥꯏ ꯑꯇꯣꯝꯕꯅ ꯅꯅꯥ ꯇꯣꯝꯕꯅꯤꯀꯣ ꯀꯔꯤꯁꯨ ꯈꯪꯔꯣꯏꯀꯣ
ꯎ
ꯆꯦꯛꯀꯁꯦ ꯍ ꯆꯦꯛꯀꯁꯦ ꯁꯨꯔꯤꯅꯦ ꯑꯩꯈꯣꯏꯁꯦ ꯅꯣꯛꯅꯤꯡꯉꯤ ꯑꯗꯣ ꯅꯪ ꯀꯩꯅꯣ ꯃꯥꯁꯇꯔ ꯂꯣꯏꯔꯗꯤ ꯇꯧꯅꯤ
ꯔ ꯑꯣꯏꯣꯏꯁ
ꯑꯗꯨ ꯂꯨꯍꯣꯡꯒꯦ ꯍꯥꯏꯕ꯭ꯔꯣ
ꯑꯣꯅꯥꯗ
ꯅ ꯑꯇꯣꯔ ꯂꯧꯁꯤꯅ ꯑꯃꯨꯛ ꯈꯜꯂꯤꯕ ꯎ ꯇꯥꯑꯣꯣ ꯅ ꯅꯅꯥ ꯇꯨꯝꯕ ꯑꯣꯏꯕꯒꯤꯀꯣ ꯃꯤ ꯑꯆꯧꯕꯗꯤ ꯑꯣꯏꯒꯗꯧꯕ ꯅꯪꯒꯤ ꯅꯃꯥ ꯅꯨꯄꯥꯕꯨ ꯅꯪ ꯀꯩꯅꯣ ꯇꯧꯒꯅꯤꯅꯀꯣ ꯃꯅꯥꯛꯇ ꯂꯩꯒꯅꯤꯅ ꯑꯗꯨꯒꯤ
ꯑꯁ ꯁꯥ ꯍꯥ ꯃꯤ ꯃꯥꯔꯦꯁ ꯊꯝꯕꯛ ꯄꯑ
ꯍꯣꯏ ꯅꯪ ꯅꯪꯗꯒꯤ ꯑꯩꯗꯤ ꯃꯍꯥꯜꯂꯦꯅ
ꯁ ꯆꯍꯤꯒ ꯊꯤꯖꯤ
ꯗꯤꯖꯤꯂꯥꯏꯗꯏꯅ ꯍꯜ ꯂꯝꯨꯝꯅꯩꯨꯝꯑꯣꯣ ꯇꯣ ꯑꯩꯗꯤ ꯑꯅꯨꯕꯤꯅꯦꯅꯨꯕꯤꯅꯦ ꯆꯍꯤ ꯍꯥꯡꯒꯗꯅꯕ ꯑꯣꯏꯕꯒꯤ ꯂꯩꯃꯥ ꯑꯣꯏꯕꯒꯤ ꯪ ꯆꯍꯤ ꯆꯍꯤ ꯆꯍꯤ ꯍꯪꯉꯅꯨꯗ ꯑꯩꯗꯤ ꯍꯅꯨꯅꯦ
ꯑꯗꯣ ꯉꯁꯤꯗꯤ ꯀꯔꯤ ꯇꯧꯒꯔꯣ ꯉꯁꯤꯕꯣ ꯄ꯭ꯂꯥꯟ ꯂꯩꯕ꯭ꯔꯣ ꯇꯥꯕ꯭ꯔꯣ
ꯅ ꯍꯧꯖ ꯑꯗꯨ
ꯍꯥ
ꯌꯦꯟꯁꯥꯡ ꯆꯥꯔ ꯂꯩꯌꯦ ꯍꯧꯖꯤꯛꯀꯥꯟꯗꯣ
ꯅꯁꯤ
ꯎ ꯑꯣꯄꯗ ꯉꯔꯦ ꯑꯣꯁꯂꯕꯈ꯭ꯔꯥꯇ ꯑꯥ ꯑꯗꯨ ꯅꯨꯡꯊꯤꯤꯟꯒꯤꯗꯤ ꯑꯃꯨꯛꯀ ꯊꯣꯡꯗꯧꯕ
ꯅꯤꯒ ꯍꯥꯟꯗ꯭ꯔꯦ
ꯍꯪ꯭ꯔꯦꯛ ꯑꯗꯣ ꯀꯅꯥ ꯊꯣꯝꯒꯤꯔꯣ ꯅꯪ ꯊꯣꯒꯤꯔꯥ ꯀ ꯀꯩꯅꯣ ꯑꯗꯨꯅꯦ ꯅꯪ ꯀꯩꯅꯣ ꯇꯨꯝꯝꯕ ꯑꯣꯏꯕꯒꯤ ꯀ ꯌꯥꯝ ꯅꯨꯡꯉꯥꯏꯌꯦ ꯍꯥꯏꯕꯗꯣ ꯑꯗꯨꯅꯦꯕ
ꯌꯥ ꯑꯃꯛ ꯇꯧꯁꯤꯔ ꯆꯩꯃꯥꯟ ꯇꯧꯅꯤꯗ ꯏꯌꯥꯝꯕ ꯌꯥꯏꯃꯥꯐꯧ ꯊꯣꯡꯗꯦ
ꯅꯨꯄꯥ ꯑꯣꯏꯕꯅꯤꯅ ꯀ ꯑꯗꯨ ꯀꯁꯤꯡꯗꯤ ꯇꯧꯗꯅꯦ
ꯑꯩ ꯊꯣꯡꯉ
ꯑꯩ ꯅꯪ ꯊꯣꯡꯕ ꯍꯥꯏꯈꯤꯔꯣꯅꯦ ꯑꯥꯂꯨ ꯀꯅꯧ ꯑꯥꯂꯨ ꯀꯅꯧ ꯉꯧꯈꯥꯏꯔꯤꯅꯤ ꯀꯩꯅꯣ ꯑꯩꯅ ꯀꯉꯥꯎꯗꯤ ꯍꯣꯏ ꯍꯥꯏꯔꯝꯒꯅꯤ ꯅꯪ ꯆꯥꯅꯤꯡꯕꯒꯤꯀꯣ ꯑꯗꯣ ꯌꯦꯟꯁꯥꯡꯒꯨꯝꯕꯗꯤ ꯊꯣꯡꯕ ꯍꯥꯏꯒꯗ ꯃꯥꯟꯗꯦꯗ
ꯑꯩꯗꯤ
ꯌꯥꯝ ꯆꯅ ꯇꯃꯗꯨ ꯀꯝꯝꯕꯗ ꯅꯪ ꯅꯪ ꯊꯣꯡꯕ ꯅꯣꯡꯃ ꯄꯨꯔꯛꯑꯣ ꯊꯥꯔꯛꯑꯣ ꯑꯩꯁꯨ ꯇꯦꯁ ꯇꯧꯒꯦ ꯅꯪ ꯆꯥꯛ ꯊꯣꯡꯕ ꯑꯦꯝ ꯍꯥꯏꯌꯦ ꯍꯥꯏꯔꯗꯤ ꯅꯆꯦꯕꯨꯁꯨ ꯊꯥꯔꯛꯑꯣ
ꯁꯥꯎꯒꯔꯤ
ꯅꯆꯦꯒꯤꯁꯨ ꯊꯥꯔꯛꯑꯣ
ꯑꯗꯨꯅꯦ ꯌꯥꯝ ꯍꯣꯏ ꯑꯗꯨꯅꯦ
ꯁꯧꯒꯔꯤꯒꯨꯝ ꯁꯧꯒ꯭ꯔꯤꯒꯨꯝꯕ ꯊꯣꯡꯉ ꯐꯖꯅ ꯊꯣꯡꯉ ꯁꯥꯔꯒꯦꯕ ꯌꯥꯝ ꯁꯤꯠꯂꯅꯨꯀꯣ ꯑꯗꯨꯗꯤ
ꯑꯗꯨꯅꯦꯍ ꯅꯪ ꯄꯥꯝꯗ꯭ꯔꯣ ꯁꯤꯕꯣ
ꯎꯝ ꯄꯥꯝꯃꯦ ꯑꯣ ꯌꯥꯝ ꯁꯤꯟꯕ ꯆꯥꯅꯤꯡꯗꯦ ꯑꯗꯣ ꯑꯖꯤ ꯃꯇꯣꯗꯤ ꯑꯖꯤ ꯃꯇꯣ ꯍꯥꯞꯄ꯭ꯔꯗꯤ ꯑꯩꯗꯤ ꯆꯥꯅꯤꯡꯗꯦ
ꯑꯗꯨ ꯅꯣꯡꯉꯗꯤ
ꯖꯤꯝ ꯑꯗꯨꯗ ꯆꯥꯅꯤꯡꯗꯦ ꯑꯩꯗꯤ ꯑꯗꯣ ꯑꯦꯟꯁꯥꯡꯗ ꯍꯥꯞꯄ꯭ꯔꯗꯤ ꯆꯥꯔꯣꯏ ꯍꯥꯏꯗꯤ
ꯑꯗꯨ ꯀ ꯍꯥꯥꯞꯇꯦꯗ ꯍꯣꯏꯗꯤ
ꯑ ꯍꯥꯞꯇꯗ ꯑꯣꯏꯗꯤ ꯎꯝ ꯑꯗꯨ ꯅꯪꯒꯤ ꯈꯗ ꯅꯪꯒꯤ ꯈꯗ ꯎꯝ ꯅꯪꯒꯤ ꯈꯨꯠꯇꯣ ꯁꯤꯟꯕ꯭ꯔꯥ ꯁꯤꯟꯗꯕ꯭ꯔꯥ ꯑꯗꯨꯝ ꯆꯥꯔ ꯌꯦꯡꯒꯦ ꯄꯎꯗꯦ ꯊꯣꯡꯃꯔ ꯎꯅ ꯊꯣꯡꯗꯅꯤ ꯅꯪꯒꯤ ꯈꯨ ꯀꯗꯅꯦ ꯊ ꯍꯥ
ꯆꯤꯡꯅꯤꯍꯥꯗ ꯂꯣꯏꯔꯦ
ꯀꯩꯅꯣ ꯆꯤꯅꯤ ꯍꯥꯕꯔꯗꯂꯣ ꯂꯣꯏꯔꯦꯍꯦ ꯊꯥꯛꯀꯗꯧꯕ꯭ꯔꯥ ꯑꯗꯣ ꯑꯗꯣ ꯆꯤꯅꯤ ꯍꯥꯞꯄ꯭ꯔꯒ ꯊꯥꯛꯀꯗꯧꯕ꯭ꯔꯣ ꯑꯗꯨꯗꯤ
ꯑꯦ ꯑꯩꯔꯅꯤ ꯂꯔ ꯂꯥꯛ ꯀꯅ
ꯁꯤꯡꯖꯨ ꯃꯤꯃꯤ ꯁꯤꯡꯖꯨ ꯑꯃ ꯁꯦꯝꯕꯤꯔꯒ ꯊꯥꯕꯤꯔꯛꯑꯀꯦ
ꯕꯤꯔꯒꯦ ꯍ ꯊꯥꯕꯤꯔꯛꯑꯣ ꯁꯤꯁꯨ ꯁꯦꯝ
ꯑꯥ
ꯁꯤꯡꯖꯨ ꯁꯦꯝꯕ ꯍꯥꯏꯕ꯭ꯔꯅ
ꯑꯁ ꯏꯂꯔ
ꯑ ꯏꯕ ꯊ ꯃꯥ ꯁꯤꯕꯨ
ꯑꯗꯨꯕꯨ ꯊꯕꯥꯛꯅꯤ ꯀꯥꯏꯅ ꯈꯜꯂꯤꯕꯖꯥꯔꯦ ꯅꯪꯉꯣ
ꯐꯉꯣ ꯏꯟꯁꯥꯡ ꯌꯦꯟꯁꯥꯡ ꯍꯥꯎꯇꯦ ꯍꯥꯏꯌꯦꯅ ꯆꯥꯗꯕꯤꯗ ꯁꯤꯡꯁꯨ ꯁꯦꯝꯂꯒ ꯅꯨꯄꯤ ꯅꯨꯄꯤ ꯈꯨꯟꯗ ꯆꯠꯂꯒꯗꯤ ꯆꯥꯕ ꯑꯗꯨꯒꯨꯝꯕꯁꯦ ꯑꯗꯨ ꯇꯧꯒꯅꯨꯀꯣ ꯑꯉꯥꯡꯁꯌꯦꯡ
ꯍꯣꯇꯜꯗꯦꯔꯦ ꯏꯗꯦ ꯃꯥ
ꯏꯗꯦꯃ ꯁꯤꯡꯖꯨꯒꯨꯝꯕ ꯑꯗꯨ ꯉꯥꯛꯇ ꯆꯥꯔꯒ ꯃꯄꯥ ꯃꯄꯥꯕꯨ ꯃꯄꯥ ꯃꯃꯥꯕꯨ ꯌꯦꯟꯁꯥꯡ ꯍꯥꯎꯗꯦ ꯍꯥꯏꯔꯒ ꯈꯟꯅꯔꯒ ꯁꯥꯎꯔꯒ ꯆꯦꯟꯕꯗꯨ ꯑꯗꯨꯗ ꯇꯧꯒꯅꯨ ꯑꯩꯣꯏ ꯄꯨꯡꯉꯣ ꯇꯥꯕ꯭ꯔꯣ
ꯍꯥꯥ
ꯇꯥꯕ꯭ꯔꯣ
ꯍꯣꯏ ꯇꯥꯏ ꯇꯥꯏꯌꯦ
ꯑꯗꯨꯝ ꯐꯒ ꯂꯩꯗ
ꯀꯔꯤ ꯀꯔꯤ ꯍꯣꯠꯅꯔꯤꯒꯦꯖꯤꯔꯥꯟꯁꯤꯕꯣ
ꯍꯣꯔꯦꯟ ꯍꯣꯔꯦꯟ ꯆꯔꯆ ꯀꯥꯒꯅꯤ ꯑꯃꯨꯛꯀ
ꯑ ꯂꯥꯏꯁꯪꯒꯥꯡꯅꯦꯕ